ꯍꯜꯂꯣ
ꯑꯣ ꯍꯜꯂꯣ ꯇꯥꯏꯌꯦꯀꯣ ꯇꯥꯏꯌꯦ ꯇꯥꯏꯌꯦ ꯇꯥꯕꯔꯣ
ꯇꯥꯕꯔꯣ
ꯇꯧꯔꯤꯅꯣ ꯍꯣꯏ ꯇꯥꯏꯌꯦ
ꯑꯗꯨꯝ ꯂꯩꯌꯦ
ꯇꯥꯏꯌꯦ ꯇꯥꯏꯌꯦ ꯑꯣ ꯑꯩꯁꯨ ꯑꯗꯨꯝ ꯐꯝꯔꯒ ꯂꯩꯌꯦ
ꯆꯥꯛꯗꯤ ꯆꯥꯔꯕꯣ
ꯆꯥꯛ ꯆꯥꯔꯦ ꯍꯣꯏ ꯅꯪꯗꯤ
ꯑꯩꯁꯨ ꯆꯥꯔꯦꯗ ꯀꯩ ꯏꯟꯖꯥꯡ ꯆꯥꯔꯒꯦ ꯅꯣꯏꯗꯤ
ꯑꯈꯣꯏꯁꯦ ꯎꯠꯇꯤ ꯈꯪꯉꯦꯀꯣ ꯎꯠꯇꯤ ꯏꯗꯣ ꯆꯥꯏꯌꯦ ꯅꯣꯏꯗꯤ
ꯑꯩꯈꯣꯏꯗꯤ ꯀꯥꯡꯁꯣꯏ ꯆꯥꯏꯌꯦ
ꯑꯣ ꯅꯪꯅ ꯊꯣꯡꯕ꯭ꯔꯥ ꯅꯪꯒꯤ ꯏꯃꯥꯅ ꯊꯣꯡꯕ꯭ꯔꯥ
ꯑꯩꯈꯣꯏ ꯆꯦꯅ ꯑꯩꯈꯣꯏ ꯆꯦꯅ ꯊꯣꯡꯕꯅꯦ
ꯑꯗꯨ ꯅꯪꯗꯤ ꯀ꯭ꯔꯤ ꯇꯧꯔꯒ ꯂꯩꯔꯤꯕ꯭ꯔꯣ
ꯑꯩꯗꯤ ꯀꯔꯤꯝꯇ ꯇꯧꯗꯦ
ꯉꯁꯤ ꯁꯨꯇꯤꯔꯣ ꯀꯣꯂꯦꯁ ꯀꯥꯞ ꯑꯣ ꯀꯩ ꯀꯩ ꯁꯨꯇꯤꯔꯥꯀꯣ ꯚꯦꯀꯦꯁꯟꯒꯨꯝꯕ ꯂꯩꯕꯖꯥꯠꯂꯥ
ꯑꯩꯈꯣꯏꯗꯣ ꯑꯦꯛꯖꯥꯝ ꯇꯧꯅꯤꯡꯉꯥꯏ ꯑꯦꯛꯖꯥꯝ ꯇꯧꯒꯦ ꯍꯥꯏꯕꯗꯣ ꯕꯁ ꯄꯣꯟ ꯇꯧꯕꯒꯤ ꯑꯗꯨꯝ ꯌꯨꯝꯗ ꯂꯩꯌꯦꯗ
ꯑꯣ ꯑꯣ ꯌꯨꯝꯗ ꯂꯩꯕꯀꯣ
ꯎꯝ
ꯐꯔꯦꯅꯦ ꯏꯁ ꯑꯗꯨꯗꯤ ꯂꯝꯄꯥꯛꯇ ꯂꯩꯇꯦ ꯆꯤꯡ ꯑꯩꯗꯤ ꯑꯁꯣꯜꯗ ꯂꯩꯗ
ꯑꯣ
ꯀꯩ ꯀꯩ ꯇꯧꯔꯒ ꯂꯩꯕꯅꯣ
ꯑꯩ ꯀꯣꯂꯦꯁ ꯀꯥꯔꯒ ꯂꯩꯌꯦ
ꯁꯤꯃꯤꯁꯇꯔ ꯀꯌꯥꯅꯣ
ꯎꯝ ꯁꯤꯃꯤꯁꯇꯔ ꯂꯥꯁ ꯁꯤꯃꯤꯁꯇꯔ ꯑꯣꯏꯈ꯭ꯔꯦ
ꯀꯩ ꯀꯣꯂꯦꯖꯇ ꯇꯝꯒꯦ ꯅꯪꯕꯨ
ꯑꯩ ꯗꯤ ꯌꯦꯝ ꯗ ꯇꯝꯃꯦ
ꯎ ꯗꯤ ꯑꯦꯝ ꯏꯁꯇꯨꯗꯦꯟ ꯑꯣꯏꯔꯕꯣ
ꯗꯤ ꯑꯦꯝ ꯏꯁꯇꯨꯗꯦꯟ ꯑꯣꯏꯔꯦꯅꯦ ꯅꯪꯗꯤ
ꯑꯩꯗꯤ ꯀꯣꯂꯦꯖ ꯀꯥꯕ ꯂꯣꯏꯔꯦꯗ
ꯃꯥꯁꯇꯔ ꯂꯣꯏꯔꯕꯣ
ꯂꯣꯏꯗ꯭ꯔꯤ ꯑꯩꯁꯨ ꯗꯤ ꯑꯦꯝꯗꯒꯤ ꯂꯣꯏꯕꯅꯦ
ꯑ ꯀꯨꯏꯔꯕꯣ ꯑꯗꯨꯗꯤ ꯇꯝꯕ ꯂꯣꯏꯕꯗꯣ
ꯀꯨꯏꯗ꯭ꯔꯤꯗ ꯇꯨꯊꯥꯎꯖꯟ ꯇꯣꯏꯟꯇꯤ ꯐꯥꯏꯚ ꯑ ꯇ꯭ꯋꯦꯟꯇꯤ ꯐꯣꯔ ꯇ꯭ꯋꯦꯟꯇꯤ ꯐꯥꯏꯚ ꯀꯥꯎꯈ꯭ꯔꯦ ꯑꯗꯨꯗ ꯂꯣꯏꯕꯅꯤ ꯑꯩꯁꯨ
ꯍꯁꯤꯗꯤ ꯃꯁ ꯑꯣꯏ ꯇꯝꯃꯦꯀꯣ
ꯃꯥꯁꯇꯔꯁꯨ ꯇꯧꯋꯦ ꯑꯗꯨꯒ ꯀꯩ ꯀꯩꯅꯣꯁꯨ ꯇꯧꯋꯦ
ꯀꯔꯤ ꯁꯕꯖꯦꯛ ꯂꯧꯋꯦ ꯅꯪꯒꯤ ꯃꯥꯁꯇꯔ ꯅꯪꯒꯤ ꯒ꯭ꯔꯦꯖꯨꯑꯦꯁꯟꯁꯦ
ꯑꯩꯔꯣ ꯑꯩꯗꯤꯀꯣ ꯏꯖꯨꯀꯦꯁꯟ ꯑꯦꯖꯨꯀꯦꯁꯟ ꯑꯣꯅꯔꯁ ꯂꯧꯋꯦ ꯅꯪꯗꯤ
ꯑꯩꯅ ꯕꯣꯇꯥꯅꯤ ꯂꯧꯕ
ꯑꯣ ꯐꯩꯌꯦ ꯐꯩꯌꯦ ꯅꯊꯟꯇ ꯂꯏꯕ꯭ꯔꯣ ꯀꯅꯥ ꯀꯅꯥ ꯂꯩꯒꯦ
ꯍꯁꯦ ꯂꯩꯍꯤꯗ ꯑꯦ ꯗꯤ ꯑꯦꯝ ꯃꯅꯥꯛꯇ ꯅꯪ ꯅꯪꯗꯤ ꯌꯨꯝꯗ ꯂꯩ ꯍꯥꯏꯗꯥꯏꯅꯦ
ꯑ ꯑꯩ ꯑꯩꯗꯣ
ꯅꯪꯁꯨ ꯂꯝꯄꯥꯛꯇ ꯂꯩ
ꯑ ꯑꯗꯨꯅꯦ ꯑꯩꯈꯣꯏ ꯐꯦꯃꯤꯂꯤ ꯂꯩꯕ
ꯑꯣ ꯔꯦꯟꯗ ꯂꯩꯔꯤꯔꯣ ꯌꯨꯝ ꯂꯩꯕꯩꯔꯣ
ꯀ꯭ꯋꯥꯇꯔꯗꯅꯦ
ꯣ ꯇꯔꯣ ꯑꯩꯗꯤ ꯒꯦꯝ ꯚꯤꯂꯦꯖ ꯂꯣꯝꯗ ꯂꯩꯕ꯭ꯔꯥ
ꯑꯗꯨꯗꯅꯦ ꯌꯥꯝ ꯍꯩꯅ
ꯑꯩꯁꯨ ꯉꯔꯥꯡ ꯈꯛꯇꯅ ꯑꯥꯗ ꯆꯠꯂꯒ ꯍꯜꯂꯛꯄꯒꯤ
ꯑ
ꯀ ꯀꯣꯏꯁꯨ ꯂꯚꯕꯨ ꯀꯣ
ꯎꯝ ꯎꯝ
ꯖꯣꯟ ꯀꯤꯌꯥꯗ ꯂꯩꯔꯤꯅꯣ
ꯍꯥꯝ
ꯁꯣꯟ ꯀꯤꯌꯥꯗ ꯂꯩꯔꯤꯅꯣꯕ ꯦꯝ ꯤꯗꯤꯑꯣꯁ ꯅꯠꯇꯦ ꯒꯦꯝ ꯚꯤꯂꯦꯖꯁꯦ ꯖꯣꯟ ꯌꯥꯝꯅ ꯂꯩꯗꯥꯏꯅꯦ ꯖꯣꯟ ꯋꯥꯟ ꯖꯣꯟ ꯇꯨ ꯖꯣꯟ ꯊ꯭ꯔꯤ ꯖꯣꯟ ꯐꯣꯔ ꯍꯥꯏꯅ
ꯗ ꯂꯩꯕꯅꯦ
ꯅꯪꯒꯤ ꯃꯩꯇꯩꯂꯣꯟꯁꯦ ꯌꯥꯝ ꯁꯦꯡꯉꯦ
ꯍꯩꯇꯕꯅꯦ ꯀꯩꯅꯣ
ꯍꯥꯏꯑꯦ ꯍꯥꯏꯌꯦꯦ ꯑꯁꯤ ꯆꯤꯡ ꯆꯤꯡ ꯃꯤꯅ ꯉꯥꯡꯕ ꯃꯥꯟꯗ꯭ꯔꯦꯍꯦ
ꯒꯤ ꯀꯣꯂꯦꯖ ꯀꯥꯕꯗꯨ ꯅꯨꯡꯉꯥꯏꯕ꯭ꯔꯣ ꯅꯪꯗꯤ
ꯑꯁ ꯅꯨꯡꯉꯥꯏꯇꯦꯗ ꯀꯔꯝ ꯀꯥꯟꯅ ꯇꯝꯕ ꯂꯣꯏꯒꯦꯔꯥꯅ ꯈꯜꯂꯒ ꯂꯩꯕꯅꯦ
ꯀꯩꯅꯣ ꯅꯪꯒꯤ ꯅꯨꯡꯉꯥꯏꯇꯦ ꯍꯥꯏꯗꯤ ꯀꯩꯒꯤꯅꯣꯅꯦ
ꯅꯣꯏꯗꯤ ꯅꯨꯡꯉꯥꯏꯕ ꯃꯥꯜꯂꯦ ꯑꯩꯗꯤ ꯅꯨꯡꯉꯥꯏꯇꯦ
ꯀꯩꯒꯤꯅꯣ ꯑꯗꯣ ꯃꯔꯝꯗꯤ ꯂꯩꯔꯕꯝꯅꯤꯅ
ꯑꯁ ꯕꯔꯤꯡ ꯆꯨꯋꯦꯗ
ꯀꯩꯒꯤꯅꯣ
ꯗꯥꯔꯛ ꯄ ꯁꯨ ꯑꯔꯦ ꯑꯩꯅ ꯄꯥꯝꯕ ꯅꯨꯄꯤꯁꯨ ꯂꯩꯇꯦ ꯑꯣ ꯅꯪ ꯅꯪ ꯕꯛ ꯆꯕ ꯃꯥꯂꯦ
ꯦꯆꯔꯗꯤꯀ ꯍꯦ ꯋꯥꯕ ꯭ꯇ ꯑꯩꯗ ꯑ ꯁꯦꯀꯦꯟ ꯁꯤꯦꯃꯤꯁꯇꯔꯗ ꯑꯃ ꯆꯥꯏꯕ ꯑꯩꯗꯣ ꯕꯤꯒ ꯆꯥꯏꯕ ꯀ ꯄꯗꯕ
ꯀꯩꯒꯤꯔꯥ ꯅꯔꯣ ꯄꯥꯗꯕꯤꯔꯣ ꯅꯥꯟ ꯄꯅꯤꯡꯗꯣꯏꯒꯤꯦ ꯄꯥꯗꯕꯤꯦꯔꯕꯣ
ꯈꯔ ꯀꯩꯅꯣ ꯇꯧꯕꯒꯤꯅꯤ
ꯅꯨꯄꯥꯒ ꯀꯣꯏꯅꯔꯒ
ꯆꯠꯂꯦ ꯅꯨꯄꯥ ꯅꯨꯄꯥ ꯑꯝꯇ ꯂꯩꯇꯦ ꯇꯜꯂꯦ
ꯑ ꯂꯩꯇꯦ ꯀꯥꯏꯅ ꯃꯅꯨꯡꯗꯗꯤ ꯊꯃꯣꯏ ꯃꯣꯏ ꯋꯥꯔꯒ ꯔꯤꯛ ꯄꯥꯕ ꯆꯪꯗ꯭ꯔꯦ ꯀꯥꯏꯅ
ꯅꯠꯇꯦ ꯅꯠꯇꯦ ꯑꯗꯨꯒꯤ ꯅꯠꯇꯦ ꯄꯥꯕꯨꯗꯤ ꯄꯥꯕꯅꯦꯕ ꯑꯦꯛꯖꯥꯝ ꯅꯨꯃꯤꯠꯇ ꯑꯩꯅ ꯄꯥꯕꯖꯨ ꯍꯪꯉꯛꯇꯕ ꯍꯥꯏꯇꯥꯔꯦ ꯗꯤꯑꯦꯝ ꯀꯣꯂꯦꯖ ꯀꯥ ꯀꯣꯂꯦꯖꯇꯗꯤ ꯂꯥꯏꯔꯤꯛ ꯄꯥꯇ꯭ꯔꯗꯤ ꯌꯥꯗꯕꯅꯦ ꯌꯥꯝ ꯋꯥꯕꯅꯦ
ꯍ
ꯑꯗꯨꯅ ꯂꯥꯏꯔꯤꯛ ꯄꯥꯠꯇ꯭ꯔꯗꯤ ꯌꯥꯗꯦ ꯄꯥꯕꯨ ꯄꯥꯔꯗꯤ ꯄꯁ ꯇꯧꯔꯦ ꯄꯥꯗ꯭ꯔꯗꯤ ꯑꯗꯨꯝ ꯕꯦꯛ ꯆꯥꯔꯦ
ꯑꯗꯨ ꯅꯣꯏ ꯀꯥꯕ ꯀꯥꯟꯗ ꯀ꯭ꯂꯥꯁ ꯑꯦꯇꯦꯟꯗꯦꯟꯁꯇꯤ ꯀꯃꯥꯏ ꯇꯧꯕ꯭ꯔꯥ
ꯌꯥꯝ ꯏꯁꯇ꯭ꯔꯤꯛ ꯑꯣꯏꯕꯅꯦ ꯑꯦꯇꯦꯟꯗꯦꯟꯁꯇꯣ ꯑꯦꯇꯦꯟꯗꯦꯟꯁ ꯁꯨꯗ꯭ꯔꯗꯤ ꯑꯦꯛꯖꯥꯝ ꯊꯥ ꯌꯥ ꯑꯦꯛꯖꯝ ꯊꯥꯕ ꯌꯥꯗꯕꯅꯦ
ꯑꯗꯨ ꯃꯤ ꯈꯔꯗꯤ ꯌꯥꯝ ꯏꯔꯤꯒꯨꯂꯔ ꯑꯣꯏꯕꯁꯨ ꯂꯩꯗꯅ
ꯎꯝ ꯂꯩꯕꯗꯤ ꯂꯩꯕꯅꯤ ꯄꯩꯁꯥ ꯄꯤꯕ꯭ꯔꯥ ꯑꯗꯨꯃꯥꯏꯅ ꯀꯩ ꯀꯩꯅꯣ ꯇꯧꯕꯅꯤ ꯃꯣꯏꯗꯣ
ꯑꯦꯛꯖꯥꯝ ꯏꯁꯇ꯭ꯔꯤꯛ ꯇꯧꯗꯕ꯭ꯔꯣ ꯅꯣꯏ ꯅꯣꯏ ꯇꯧꯕ ꯀꯥꯟꯗꯗꯤ
ꯇꯧꯋꯦꯗ ꯃꯔꯛ ꯃꯔꯛꯇ ꯇꯧꯗꯕ ꯀꯥꯟ ꯂꯩꯌꯦ ꯇꯧꯋꯦ
ꯐꯖꯅ ꯂꯩꯔꯤꯛ ꯄꯥꯎ ꯀꯣꯂꯦꯖ ꯏꯁꯇꯨꯗꯦꯟꯁꯤꯡꯅꯤꯅ
ꯑꯗꯨ ꯑꯗꯨ ꯃꯁꯥꯗꯤ ꯀꯗꯥꯏ ꯇꯝꯃꯦ
ꯍꯥ
ꯃꯁꯇꯔꯗꯤ ꯀꯗꯥꯏ ꯇꯝꯃꯦ
ꯃꯥꯁꯇꯔꯗꯤꯀꯣ ꯎꯝ ꯑꯦꯛꯅꯧꯗ ꯇꯧꯋꯦ
ꯑꯣ ꯑꯗꯨꯗꯤ ꯀꯣꯔꯦꯁꯄꯣꯟꯗꯦꯟ ꯇꯥꯏꯗ ꯑꯣꯏꯇ꯭ꯔꯤꯀꯣ
ꯑꯥ ꯑꯗꯨꯃꯥꯏꯅ ꯇꯧꯕꯅꯦ ꯑꯗꯣ ꯑꯃ ꯑ ꯊꯕꯛ ꯑꯃ ꯇꯧꯕ ꯍꯥꯏꯇꯥꯔꯦ ꯑꯩꯗꯣ
ꯃꯥꯁꯇꯔ ꯑꯩꯅꯧꯗ ꯅꯣꯏꯗꯤ ꯐꯖꯅ ꯃꯥꯁꯇꯔꯒꯨꯝꯕꯗꯤ ꯇꯥꯝꯃꯨꯀꯣ
ꯑꯁ ꯃꯁꯇꯔ ꯇꯝꯅꯤꯡꯔꯛꯇ꯭ꯔꯦꯗ ꯃꯁꯇꯔ
ꯑꯗꯨ ꯒ꯭ꯔꯦꯖꯨꯑꯦꯁꯟ ꯂꯣꯏꯔꯗꯤ ꯀꯃꯥꯏ ꯅꯪꯗꯤ ꯀ ꯀꯔꯤ ꯇꯧꯔꯅꯤ
ꯑꯌꯨꯝ ꯄꯥꯟꯕꯒꯤ ꯈꯟꯕꯅꯦ
ꯅꯨꯄꯤ ꯂꯩꯔꯕꯣ
ꯅꯨꯄꯤ ꯂꯩꯇ꯭ꯔꯤꯗ ꯑꯗꯨꯛ ꯀꯟꯅ ꯊꯤꯔ ꯂꯩꯕꯅꯦ
ꯅ ꯑꯗꯨ ꯑꯣꯏꯔꯗꯤ
ꯄꯥꯜꯂꯅꯤ ꯀꯥꯏꯅ ꯅꯩꯔꯦꯅꯦ ꯅꯪꯅ
ꯂꯥꯏꯔꯤꯛ ꯂꯥꯏꯔꯤꯛ ꯄꯥꯔꯒ ꯋꯥꯔꯦꯅꯦ
ꯌꯨꯝ ꯄꯥꯅꯤꯡꯉꯕꯣ
ꯑꯁ ꯑꯗꯨꯅ ꯐꯥꯒꯗꯧ ꯃꯥꯜꯂꯦ ꯈꯜꯂꯦ
ꯏꯁ ꯌꯨꯝ ꯄꯥꯟꯒꯅꯨ ꯌꯥꯝ ꯋꯥꯡꯗ ꯗꯤ ꯌꯨꯝ ꯄꯥꯜ ꯀꯥꯟꯅꯗꯦꯇꯦ ꯐꯖꯅ ꯂꯥꯏꯔꯤꯛ
ꯑꯦꯛꯁꯄꯤꯔꯌꯦꯟꯁ ꯑꯦꯛꯁꯄꯤꯔꯤꯌꯦꯟꯁ ꯌꯥꯝ ꯂꯩꯕ ꯃꯥꯜꯂꯦ ꯍꯦ ꯅꯁꯦ
ꯏ ꯑꯦꯛꯁꯄꯤꯔ꯭ꯌꯦꯟꯁ ꯅꯠꯇꯦꯍꯦ ꯎꯕ ꯎꯏꯗꯅ ꯑꯈꯣꯏꯁꯨ ꯌꯨꯝ ꯄꯥꯟꯕꯁꯤꯡꯗꯣ ꯌꯦꯡꯉꯒ ꯌꯥꯝ ꯋꯥꯅ ꯂꯩꯕꯁꯤꯡꯗꯣ ꯎꯕ꯭ꯔꯥ ꯑꯗꯨꯃꯥꯏ
ꯎꯦꯗ ꯅꯣꯏ ꯄꯥꯔꯁꯨ ꯋꯥꯏꯗꯨꯗꯤ
ꯏꯁ ꯂꯥꯏꯔꯤꯛ ꯄꯥꯕꯗꯤ ꯋꯥꯗꯦ ꯐꯖꯅ ꯄꯥꯔꯗꯤ ꯁꯨꯡ ꯋꯥ ꯋꯥꯗꯕꯅꯤ ꯅꯪ ꯄꯨꯛꯅꯤꯡ ꯆꯪꯗꯕꯤꯒꯤꯅꯦ ꯑꯗꯣ
ꯃꯁꯇꯔ ꯂꯣꯏꯔꯁꯨ ꯑꯁꯤ ꯅꯨꯡꯉꯥꯏꯒꯅꯤ ꯍꯥꯏꯕꯁꯨ ꯂꯩꯇꯦ
ꯅꯪ ꯆꯤꯗꯤꯕ ꯌꯨꯝ ꯄꯥꯟꯈ꯭ꯔꯦꯁꯦ
ꯅꯪꯗꯤ ꯅꯨꯄꯥ ꯀꯣꯏꯕ ꯂꯩꯕ꯭ꯔꯣ
ꯂꯨꯄꯥ ꯀꯣꯏꯗꯦꯗ ꯋꯥꯠꯂꯤꯗ ꯅꯪ ꯆꯍꯤ ꯀ꯭ꯌꯥ
ꯋꯥꯠꯂꯤ ꯀꯥꯏꯅ ꯑꯩꯔꯣ
ꯎꯝ
ꯅꯪꯉꯣꯟꯗꯨꯅ ꯍꯦꯟꯅ ꯑꯍꯟ ꯑꯣꯏꯗꯣꯏꯅꯦ
ꯑꯗꯨ ꯆꯍꯤ ꯀꯌꯥꯁꯤ ꯇ꯭ꯋꯦꯟꯇꯤ ꯐꯥꯏꯚ ꯇ꯭ꯋꯦꯟꯇꯤ ꯁꯤꯛꯁ
ꯑꯥꯁ ꯑꯗꯨ ꯍꯦꯂꯦꯍꯦ
ꯇꯣꯏꯟꯇꯤ ꯁꯕꯦꯟ
ꯑ ꯍꯣꯏ
ꯑ ꯈꯔꯗꯤ ꯍꯦꯜꯂꯤ ꯍꯦꯜꯂꯤ
ꯑ ꯐꯒꯤ ꯇꯧꯕꯅꯤꯗ ꯑꯩ ꯗꯤ ꯑꯦꯝ ꯀꯥꯗꯦꯗ
ꯀꯥꯏꯗ ꯇꯧꯕ꯭ꯔꯣ ꯑꯗꯨꯗꯤ ꯂꯣꯏꯔꯕꯣ ꯀꯣꯂꯦꯖ ꯀꯥꯕ
ꯀꯣꯂꯦꯁ ꯀꯥꯕ ꯂꯣꯏꯔꯦ
ꯑꯗꯨ ꯍꯧꯖꯤꯛ ꯀꯩꯗꯧꯔꯨꯏꯅꯣ ꯍꯧꯖꯤꯛꯀꯥꯟꯗꯤ
ꯑꯥꯁ ꯑꯁꯥ ꯍꯧꯖꯤꯛꯁꯨ ꯑꯃꯣꯛꯀꯥ ꯀꯣꯂꯦꯖ ꯀꯔꯤ
ꯏꯁ ꯅꯪꯁꯤꯗꯤ ꯋꯥꯊꯤ ꯌꯥꯝ ꯉꯥꯡꯉꯦꯍꯦ
ꯑꯐꯝ ꯂꯩꯇꯕꯒꯤ ꯂꯨꯍꯣꯡꯒꯦ ꯇꯧꯔꯒ ꯅꯨꯄꯤꯗꯣ ꯆꯦꯟꯈ꯭ꯔꯦꯕ ꯑꯗꯨꯒꯤ ꯕꯣꯔꯤꯡ ꯆꯨꯕꯒꯤ ꯑꯃꯨꯛꯀ ꯀꯣꯂꯦꯁ ꯀꯥꯏꯑꯦ
ꯏꯁ ꯊꯥꯖꯗ꯭ꯔꯦ ꯅꯪꯒꯤ ꯋꯥꯍꯩꯗꯨꯗꯤ
ꯑ
ꯀꯣꯂꯦꯖ ꯀꯥꯏ ꯑꯗꯨ ꯑꯗꯥ ꯊꯥꯖꯗ꯭ꯔꯦ ꯊꯥꯖꯗ꯭ꯔꯦ
ꯎꯝ ꯎꯝ ꯑꯁ ꯑꯩꯒꯤ ꯃꯔꯝ ꯅꯠꯇꯕ ꯅꯪꯒꯤ ꯋꯥꯔꯤ ꯁꯥꯁꯤꯗ
ꯇꯨ
ꯋꯥꯔꯤ ꯈꯪꯅꯤꯡꯉꯦꯅꯦ
ꯊꯥꯖꯗ꯭ꯔꯦ ꯅꯆꯤꯡ ꯌꯥꯝ ꯊꯤꯕ ꯃꯥꯜꯂꯦ ꯅꯪ ꯊꯤꯒꯗꯕ ꯃꯥꯜꯂꯦ
ꯑ ꯅꯣꯛꯀꯦꯅ ꯋꯥꯊꯤ ꯈꯔ ꯉꯥꯡꯕꯅꯦꯗ
ꯑꯗꯨ ꯑꯣꯏꯔꯖꯨ ꯊꯥꯖꯗ꯭ꯔꯦ ꯀꯣꯂꯦꯖ ꯀꯥꯏ ꯗꯤꯌꯦꯝ ꯀꯣꯂꯦꯖꯗ ꯑꯗꯨꯗꯒ
ꯗꯦꯑꯦꯝ ꯗꯦꯑꯦꯝ ꯀꯣꯂꯦꯖꯇꯤ ꯀꯥꯗꯦ ꯑꯗꯨ ꯗꯤ ꯑꯦꯝ ꯃꯅꯥꯛꯇ ꯂꯩꯕꯒꯤ ꯑꯗꯨꯝ ꯉꯥꯡꯕꯅꯤꯗ ꯍ ꯍꯥꯅ ꯕꯣꯇꯥꯅꯤꯗꯤ ꯅꯠꯇꯦ ꯑ ꯅꯪ ꯀ꯭ꯂꯥꯁ ꯇꯨꯌꯦꯞ ꯀꯔꯤ ꯕꯦꯁꯅꯣ
ꯇꯨ ꯊꯥꯎꯖꯟ ꯀꯥꯎꯒꯔꯦ ꯑꯩꯖꯨ ꯀꯥꯎꯒꯔꯦ ꯇ꯭ꯋꯦꯟꯇꯤ ꯋꯥꯟ ꯇ꯭ꯋꯦꯟꯇꯤ ꯇꯨ ꯑꯩ ꯀꯥꯎꯒꯔꯦ ꯃꯥꯛꯁꯤꯠꯗ ꯌꯦꯡꯗ꯭ꯔꯗꯤ ꯈꯪꯉꯣꯏ
ꯑꯩꯗꯤ ꯇꯨ ꯊꯥꯎꯖꯟ ꯁꯚꯦꯟꯇꯤꯟ ꯕꯦꯁ ꯑꯣꯏꯈ꯭ꯔꯦ
ꯑꯌꯥ ꯌꯥꯝ ꯉꯟꯅ ꯂꯣꯏꯅ ꯅꯣꯏꯗꯤ
ꯍꯣꯏ ꯑꯗꯨ ꯂꯣꯏꯈ꯭ꯔꯦ ꯑꯗꯨ ꯂꯣꯏꯈꯔꯒ ꯍꯥꯟ ꯑ ꯏꯝꯐꯥꯜꯗ ꯂꯥꯛꯑ ꯀꯣꯆꯤꯡ ꯂꯎꯕꯅꯦꯕꯀꯣ ꯑꯦꯛꯖꯥꯝ ꯊꯥꯅꯤꯡꯉꯥꯏ
ꯑꯣ
ꯑꯗꯨ ꯑꯗꯨꯀꯥꯟꯗ ꯑꯥ ꯀꯣꯔꯦꯁꯄꯣꯟꯗꯦꯟ ꯑꯣꯏꯅ ꯀꯣꯂꯦꯁꯁꯨ ꯀꯥꯕꯅꯦꯕ
ꯑꯣ
ꯑꯗꯨ ꯕꯣꯇꯅꯤꯖꯨ ꯂꯧꯋꯦ ꯑꯗꯨ ꯍꯧꯖꯤꯛ ꯊꯥꯏꯅꯒꯤ ꯋꯥꯔꯤꯅꯦꯗ
ꯌꯥꯝ ꯐꯩꯌꯦ
ꯅꯣꯏꯗꯤ ꯌꯥꯝ ꯍꯩꯔꯝꯅꯤꯀꯣ
ꯍꯩꯇꯦꯗ
ꯍꯩꯔꯝꯅꯤꯗ
ꯀꯅꯥ ꯀꯅꯥꯒ ꯂꯩꯕ꯭ꯔ ꯅꯪ ꯍꯧꯖꯤꯛ
ꯑꯩꯈꯣꯏ ꯍꯧꯖꯤꯛ ꯑꯈꯣꯏ ꯐꯦꯝꯂꯤ ꯂꯩꯌꯦ ꯍꯧꯖꯤꯛꯇꯤ ꯑꯩꯈꯣꯏ ꯗꯗꯥꯒ ꯏꯃꯥꯒ ꯂꯩꯑꯦ ꯑꯩꯈꯣꯏ ꯏꯆꯦ ꯃꯣꯏ ꯊꯕꯛ ꯆꯠꯊꯣꯛꯈꯤꯌꯦ
ꯀꯔꯝ ꯀꯥꯟꯗ ꯍꯜꯂꯛꯀꯅꯤ ꯅꯪꯗꯤ ꯍꯣꯏ ꯇꯥꯏꯌꯦ ꯇꯥꯏꯌꯦ
ꯑ ꯄꯨꯡ ꯑꯅꯤꯒꯨꯝꯕ ꯀꯥꯟꯗ ꯍꯜꯂꯛꯇꯕ ꯃꯥꯜꯂꯦ ꯃꯣꯏꯗꯣ
ꯑꯗꯨ ꯒꯦꯝꯕꯤꯂꯦꯁꯇ ꯀꯌꯥꯝ ꯀꯨꯏꯅ ꯂꯩꯗꯣꯏꯅꯣ ꯅꯪꯗꯤ
ꯑꯗꯨꯝ ꯂꯩꯗꯣꯕ ꯃꯥꯜꯂꯤꯗ ꯑꯈꯣꯏ ꯑꯈꯣꯏ ꯀ꯭ꯋꯥꯇꯔ ꯂꯧꯕꯒꯤꯀꯣ